ꯑꯣ
ꯇꯥꯏꯌꯦ
ꯋꯥꯏ ꯌꯥꯝꯅ
ꯅꯣꯛꯄ ꯋꯥꯏꯗ
ꯍꯣꯁꯄꯤꯇꯥꯜꯗꯩ ꯍꯜꯂꯛꯇ꯭ꯔꯤ ꯍꯥꯏꯕ꯭ꯔꯣ
ꯍꯜꯂꯛꯑꯦ ꯍꯥꯏꯌꯦ ꯃꯥꯛ ꯉꯁꯤ ꯇꯧꯔꯝꯃꯦ ꯑꯗꯨꯗꯨꯒ ꯀꯔꯝꯅ ꯇꯧꯔꯛꯄ꯭ꯔꯗꯤ ꯈꯪꯗꯦ ꯑꯗꯨ ꯀꯩꯅꯣ ꯇꯧꯋꯦ ꯎꯝ ꯍꯌꯦꯡ ꯂꯥꯛꯀꯅꯤ ꯀꯔꯝꯕ ꯇꯧꯋꯤꯅꯣ ꯈꯪꯗꯦ ꯑꯦꯛꯁꯇ꯭ꯔꯦꯗꯤ ꯂꯧꯔꯝꯗꯧ ꯃꯥꯜꯂꯤ
ꯍꯩ ꯂꯥꯛꯀꯅꯤꯗꯤ
ꯍꯥꯥ
ꯍꯌꯦꯡ ꯂꯥꯛꯀꯅꯤ ꯍꯥꯏꯗꯤ ꯀꯩꯅꯣ
ꯅꯤꯖꯜ ꯃꯤꯡ ꯄꯟꯈ꯭ꯔꯅꯨꯀꯣ ꯁꯤꯗꯗꯤ ꯔꯤꯖꯜꯗꯣ ꯍꯌꯦꯡ ꯂꯥꯛꯀꯅꯤ ꯍꯥꯏꯌꯦ ꯀꯔꯝꯕ ꯇꯧꯕ꯭ꯔꯖꯨ ꯈꯪꯗꯦ ꯒ꯭ꯌꯥꯟ ꯇꯥ ꯍꯪꯉꯛꯑꯒꯦ ꯑꯩ ꯀꯩ ꯌꯦꯡꯉꯤꯅꯣ
ꯑꯅꯧꯕ ꯐꯤꯂꯝ ꯌꯦꯡꯕꯅꯤꯗ
ꯀꯩ
ꯎꯝ ꯀꯣꯛꯇꯦꯜ ꯍꯥꯏꯕ꯭ꯔꯥ
ꯎꯝ ꯗꯣꯛꯇ꯭ꯔ ꯑꯣꯟ ꯗ ꯑꯣꯠꯁ ꯑꯦꯠꯁꯇꯨ ꯌꯦꯡꯉꯣ
ꯃꯣꯚꯤ ꯕꯣꯛꯁꯇ ꯌꯦꯡꯕꯅꯤ
ꯍꯥꯥ
ꯀꯔꯝꯕ
ꯗꯣꯛꯇ꯭ꯔ ꯑꯣꯟ ꯗ ꯑꯦꯠꯁ
ꯀꯩ ꯀ꯭ꯔꯛ ꯑꯥ ꯀꯣꯔꯤꯌꯥꯟꯒꯤꯔꯣ
ꯎꯝ ꯍꯟꯇꯛ ꯑꯅꯧꯕ ꯊꯣꯛꯄꯅꯤ ꯅꯨꯡꯉꯥꯏꯕꯅꯤꯍꯦ ꯑꯩ ꯍꯧꯖꯤꯛꯀꯥꯟꯖꯦ ꯈꯠꯄ ꯃꯥꯟꯗ꯭ꯔꯥ ꯃꯄꯥꯟꯗ ꯁꯨꯨꯝ ꯂꯩꯌꯦ ꯑꯣꯛꯄꯥꯟꯗ ꯐꯥꯎꯒꯠꯂꯛꯑꯒ ꯅꯨꯡꯁꯤꯠ ꯂꯥꯡꯉꯤ ꯀꯩ ꯍꯥꯏꯕ
ꯅꯪ ꯍꯧꯖꯤꯛ ꯍꯥꯏꯕꯗꯨ ꯀꯩꯅꯣ
ꯑꯩ ꯍꯧꯖꯤꯛꯀꯥꯟꯖ‌ꯦ ꯈꯠꯄ ꯃꯥꯜꯂꯦꯕ
ꯈꯪꯗꯦꯗ ꯎꯗ꯭ꯔꯕꯅꯤꯅ
ꯃꯤꯡꯖꯦꯜꯂꯤꯡ ꯁꯥꯟꯅꯕ ꯍꯥꯏꯇꯥꯔꯦꯗꯁꯨ ꯃꯥꯂꯡ ꯅꯣꯏꯈꯠꯄ꯭ꯔꯥ ꯐꯣꯇꯣ ꯌꯦꯡꯕꯗꯥ
ꯅꯣꯏꯈꯠꯄ꯭ꯔꯥ ꯑꯩꯒꯤ ꯐꯣꯇꯣ ꯎꯕꯗꯥ
ꯈꯪꯗꯦ ꯍꯥꯏꯕ
ꯎꯝ ꯍꯨꯃꯥꯏ ꯌꯥꯝ ꯁꯧꯋꯦ ꯀꯃꯥꯏ ꯇꯧꯗꯣꯏꯅꯦ
ꯆ ꯍꯣꯠ
ꯊꯩꯅꯧꯠ
ꯃꯥꯂꯡꯕ ꯆꯅꯤꯡꯉꯤ ꯌꯦꯟꯗꯨ ꯄꯨꯡ ꯀꯌꯥꯗꯩ ꯂꯩꯁꯤꯔꯣ
ꯑꯥꯏ ꯇꯣꯟꯅꯣ
ꯌꯦꯟ ꯂꯩꯕ ꯅꯨꯄꯥꯗꯨꯗ ꯍꯥꯏꯅꯤꯡꯉꯥꯏꯔꯥ ꯍꯥꯏꯁꯤꯔꯣ ꯑꯃꯨꯟꯕꯔꯣ ꯑꯃꯨꯟꯕꯔꯣ ꯅꯠꯇ꯭ꯔꯒ ꯀꯩꯅꯣꯔꯣ
ꯃꯨꯟ ꯑꯥ ꯅꯍꯥꯟ ꯅꯍꯥꯟ ꯑꯩꯈꯣꯏ ꯄ꯭ꯔꯣꯕ꯭ꯂꯦꯝ ꯃꯨꯜꯂꯤ ꯃꯨꯜꯂꯤ ꯇꯧꯕ ꯍꯣꯏꯗꯣ
ꯃꯣꯏꯅ ꯂꯩꯔꯛꯄꯗꯨꯗꯤ ꯄ꯭ꯔꯦꯟꯁꯥꯏꯔꯝꯅꯦ ꯃꯣꯏꯗꯤꯅꯦ ꯄꯨꯡꯈꯟ ꯈꯜꯂꯛꯑꯗꯕꯅꯦ ꯑꯐꯨꯔꯥꯗ ꯄꯨꯡꯐꯨꯗ
ꯅꯪ ꯑ ꯈꯪꯕ꯭ꯔꯣ ꯍꯧꯖꯤꯛꯀꯤꯗꯣ
ꯑꯩ ꯌꯥꯝ ꯋꯥꯏ ꯈꯪꯗꯨꯏꯅꯣ
ꯑꯩꯈꯣꯏꯒꯤ ꯑꯃꯗꯣ ꯑꯩꯈꯣꯏ ꯑꯃꯗꯨꯗ ꯍꯥꯏꯁꯤꯔꯥ ꯍꯥꯏꯕ
ꯎꯝ ꯌꯦ ꯍꯣꯏ ꯌꯦꯡꯁꯦ
ꯍꯥꯏꯕꯗꯤ ꯂꯥꯛꯑꯗꯤ ꯕꯣꯠ ꯁꯥꯟꯅꯕ ꯍꯣꯔꯦꯟ ꯃꯌꯦꯛꯁꯇꯥꯥꯁꯦ
ꯎꯝ
ꯅꯪ ꯊꯥꯎꯑꯣ
ꯏꯁ ꯇꯠꯂꯦ ꯉꯝꯖꯥꯔꯣꯏ ꯑꯩ ꯁꯨꯡꯊ ꯊꯥꯔꯔꯣꯏ ꯅꯍꯥꯟꯒꯤꯗꯣ ꯅꯪ ꯈꯪꯉꯤ ꯅꯠꯇ꯭ꯔꯥ ꯍꯟꯂꯛꯇ꯭ꯔꯒ
ꯑꯃ ꯑꯩꯈꯣꯏꯒꯤ ꯏꯆꯦ ꯑꯃꯗꯨꯅꯗꯤ ꯑꯃꯜ ꯑꯁꯤ ꯑꯆꯧꯕꯤꯗꯨꯅꯗꯤ ꯁꯇꯔꯗꯦ ꯁꯟꯗꯦꯗ ꯀꯔ ꯋꯥꯟ ꯍꯥꯏꯗꯤ ꯍꯥꯏꯕꯅꯦ ꯈꯪꯗꯦ
ꯎꯝ
ꯃꯥ ꯃꯣꯜ ꯆꯠꯅꯤꯡꯉꯤ ꯍꯥꯏꯕꯅꯦ
ꯏꯁ ꯃꯣꯜꯒꯤ ꯋꯥꯗꯤ ꯑꯩꯗꯤ ꯎꯄꯥꯏ ꯂꯩꯇꯦꯍꯦ
ꯑ ꯑ ꯑ ꯑꯩꯗꯤ ꯉꯝꯃꯔꯣꯏ ꯑꯗꯨꯗꯤ ꯑꯩꯗꯤ ꯉꯝꯃꯔꯣꯏ ꯍꯥꯏꯕꯅꯤ ꯀꯗꯥꯏꯗꯒꯤ ꯑꯩ ꯑꯩ ꯄꯜꯂꯛꯀꯅꯣ
ꯎꯝ ꯁꯥ ꯂꯩꯔꯗꯤ
ꯇꯨꯃꯤꯟꯅ ꯂꯩꯌꯨ
ꯁꯥꯎꯒꯜꯂꯑꯅꯤ ꯍꯥꯏꯌꯣ
ꯎꯝ ꯔꯨꯀꯣꯔꯨ ꯉꯥꯏꯈꯣꯀꯣ
ꯎꯝ ꯑꯩ ꯃꯥꯟꯅꯕꯤ ꯑꯃꯗꯣ
ꯄꯩꯁꯥ ꯋꯥꯏꯕꯗꯣ ꯍꯌꯦꯡ ꯄꯤꯔꯛꯑꯒꯦꯌꯦ ꯇꯥꯕ꯭ꯔꯥ
ꯥꯇꯥꯏ ꯇꯥꯏ ꯇꯥꯏ
ꯍꯌꯦꯡ ꯑꯌꯨꯛ ꯑꯩ ꯐꯤ ꯊꯤꯕ ꯅꯪꯅꯤꯡꯉꯥꯏ ꯄꯤꯔꯛꯑꯒꯦ
ꯎꯝ
ꯑꯩꯅ ꯍꯥꯏꯗ꯭ꯔꯥ ꯉꯁꯤꯗꯤ ꯑꯣꯏꯔꯔꯣꯏꯅ ꯁꯨꯡꯄꯤ ꯄꯤꯔꯛꯑꯔꯣꯏꯅ
ꯃꯤ ꯑꯔꯖꯦꯟꯒꯤ ꯑꯣꯏꯔꯝꯃꯗꯤ ꯀꯃꯥꯏ ꯇꯧꯗꯣꯏꯕ ꯅꯠꯇ꯭ꯔꯣ
ꯑꯁ ꯂꯥꯁ ꯗꯦꯠꯇꯒ ꯍꯪꯉꯥꯛꯑꯦ
ꯎꯝ
ꯃꯥꯅꯥ ꯍꯥꯏꯔꯤꯁꯦ ꯑꯗꯨ ꯍꯥꯏꯔ ꯂꯥꯁ ꯗꯦꯠꯇ ꯄꯤꯔꯁꯨ ꯄꯤꯒꯦ ꯍꯥꯏꯕꯅꯤꯕ
ꯁꯨꯝ ꯌꯥꯏ ꯍꯦꯜꯃꯟꯈ꯭ꯔꯦ ꯑꯗꯨꯃꯥꯏ ꯇꯧꯔꯗꯤ
ꯄꯩꯁꯥꯕꯨ ꯂꯥꯏꯅ ꯎꯕ ꯇꯥꯏꯞꯇ
ꯎꯝ
ꯏꯁ ꯑꯃꯨꯛ ꯄꯩꯅ ꯕꯦꯝꯃ
ꯅꯪꯒꯤ ꯅꯇꯣꯟꯗ ꯕ꯭ꯂꯦꯛ ꯍꯦꯠꯁ ꯂꯩꯇ꯭ꯔꯕꯣ ꯍꯥꯥ
ꯁꯤ ꯅꯨꯄꯤꯃꯁꯤꯅ ꯍꯥꯏꯕ꯭ꯔꯥ ꯈꯪꯗꯦ
ꯇꯥꯗꯕꯔꯣ
ꯑꯩꯍꯣ ꯄꯩꯗꯅ ꯑꯃꯨꯛꯀ ꯂꯩꯔꯅꯤ ꯑꯩꯕꯨ
ꯄꯩꯗꯅ ꯑꯃꯨꯛꯀ ꯂꯩꯔꯝꯅꯤ ꯍꯥꯏꯔꯣ
ꯑꯥꯎ
ꯏꯁ
ꯑꯃ ꯑꯩꯈꯣꯏꯒꯤ ꯑꯆꯧꯕꯤꯗꯨꯒ ꯄꯥꯎ ꯐꯥꯎꯅꯔꯤꯖꯥꯠꯂ ꯈꯪꯗꯦ
ꯁꯥꯎꯕꯒꯤ ꯉꯁꯥꯏ ꯋꯥꯏ ꯉꯥꯡꯕꯩ ꯑꯣꯏꯔ ꯖꯥꯠꯂ
ꯍꯥꯥ
ꯉꯁꯥꯏ ꯁꯝ ꯑꯃꯨꯛ ꯍꯥꯏꯕ꯭ꯔꯥ ꯈꯪꯗꯤꯌꯦ ꯇꯧꯕꯗꯣ ꯑꯣꯏꯖꯥꯔꯣ
ꯈꯪꯗꯦ ꯑꯩ ꯑꯩ ꯑꯗꯨꯝ ꯑꯩꯗꯤ ꯑꯗꯨꯝ ꯀꯩ ꯍꯥꯏꯅ ꯃꯊꯥ ꯁꯥꯌꯦ ꯍꯥꯏꯗꯤ ꯄꯩꯁꯥ ꯍꯥꯏꯕꯗꯤ ꯑ
ꯎꯝ ꯍꯥꯏꯔꯣ
ꯑꯩꯅ ꯍꯥꯏꯕꯀꯣ ꯎꯝ ꯍꯥꯏꯕꯗꯤ ꯅꯪ ꯑꯣꯏꯔꯁꯨ ꯃꯥꯏ ꯑꯣꯏꯔꯁꯨ ꯄꯩꯁꯥꯁꯦ ꯌꯥꯝꯕꯅꯤꯅ ꯅꯪ ꯑꯣꯏꯔꯁꯨ ꯂꯣꯏ ꯄꯥꯈꯠꯀꯅꯤꯅ
ꯎꯝ
ꯑꯗꯨꯗ ꯑꯩ ꯁꯨꯝ ꯑꯩꯁꯨ ꯑꯩꯁꯨ ꯁꯨꯝ ꯄꯥꯈꯠꯄꯒꯤ ꯑꯃ ꯑꯅꯤ ꯑꯣꯏꯔꯗꯤ ꯀꯥꯏꯗꯦꯅꯀꯣ ꯅꯨꯄꯤ ꯑꯣꯏꯕꯅꯤꯅ ꯌꯥꯝꯕꯅꯤꯅ ꯑꯩꯈꯣꯏ ꯑꯩꯁꯨ ꯄꯥꯈꯠꯂꯦ ꯑꯗꯨꯒꯤ ꯁꯨꯝ ꯍꯥꯏꯕꯅꯦꯕ ꯑꯁ ꯑꯩ ꯌꯥꯝ ꯄꯥꯈꯠꯂꯦ ꯀꯃꯥꯏꯅꯅꯣ ꯅꯪ ꯄꯥꯈꯠ ꯄꯥꯈꯠꯀꯦꯔꯥ ꯍꯥꯏꯕ ꯑꯩ ꯏꯃꯥꯅꯦ ꯅꯕꯤ ꯑꯣꯏꯔꯁꯨ ꯄꯩꯁꯥ ꯌꯥꯝ ꯌꯥꯕ ꯃꯤꯁꯤ ꯄꯨꯟꯅ ꯊꯥꯖꯕ ꯌꯥꯗꯦꯗꯅꯀꯣ
ꯎꯝ
ꯁꯨꯃꯥꯏꯅ ꯍꯥꯏꯕꯗꯤ ꯂꯩꯃꯤꯟꯅꯗꯕ ꯀꯩꯅꯣ ꯇꯧꯗꯕꯅꯤꯅ
ꯎꯝ ꯍꯦ ꯐꯥꯒꯤ ꯇꯥꯏꯞꯇꯥ ꯏꯁ ꯄꯩꯁꯕꯨ
ꯈꯪꯗꯦ ꯍꯥꯏꯔꯝꯕꯁꯨ ꯌꯥ ꯍꯥꯏꯔꯝꯗꯕꯁꯨ ꯌꯥꯏ ꯑꯩꯁꯦ ꯍꯥꯏꯔꯝꯗꯧ ꯃꯥꯜꯂꯕ ꯃꯕꯥꯅꯤ ꯃꯕꯥꯅꯤ ꯌꯥꯝ ꯀꯩꯅꯣ ꯇꯧꯕꯒꯤ
ꯎꯝ ꯁꯧꯋꯦ ꯍꯣꯏ ꯍꯧꯖꯤꯛꯀꯟ ꯒꯔꯗꯦꯟꯁꯦ ꯀꯩ ꯀꯩ ꯍꯧꯖꯠꯅꯣ ꯈꯪ
ꯅꯤꯡ ꯍꯥꯏꯔꯦ
ꯀꯥꯅꯥꯅꯣ
ꯗꯤꯁ
ꯍꯥ
ꯁꯤꯁꯦ ꯁꯤꯁꯦ
ꯑꯗꯨꯝ ꯌꯦꯉꯣ ꯉꯥꯏꯉꯣ ꯉꯥꯛꯇꯪ ꯌꯦꯡꯁꯤ
ꯍꯣ ꯑꯁ ꯍꯧꯖꯤꯛ ꯏꯪꯕ ꯀꯩꯅꯝ ꯀꯩꯅꯝꯌꯥꯝ ꯆꯥꯅꯤꯡꯉꯦ ꯑꯊꯨꯝꯕ
ꯎꯝ
ꯑꯁ ꯍꯨꯃꯪ ꯁꯝꯁꯦ ꯑꯝ ꯌꯥꯗ꯭ꯔꯦ
ꯏꯁꯇ꯭ꯌꯥꯔ ꯗ ꯐꯝꯃꯤꯔꯣ
ꯁꯥꯔꯝꯃꯅꯤ
ꯎꯝ
ꯏ
ꯍꯨꯃꯡ ꯁꯧꯑꯦ
ꯍꯨꯃꯥꯡ ꯁꯧꯕꯅ ꯁꯤꯔꯦ ꯑꯩ
ꯉꯔꯥꯡ ꯉꯔꯥꯡ ꯃꯃꯤꯒꯤ ꯂꯥꯏꯔꯤꯛ ꯑꯗꯨ ꯌꯦꯡꯕꯗꯣ ꯍꯥꯏꯕꯗꯤ ꯅꯨꯡꯉꯥꯏꯗꯤ ꯅꯨꯡꯉꯥꯏꯌꯦꯕꯀꯣ ꯑꯗꯨꯕꯨ ꯃꯥꯒꯤ__ ꯏꯁꯇꯣꯔꯤꯗꯨ ꯌꯥꯝ ꯇꯦꯟ ꯇꯦꯟ ꯇꯦꯜꯂꯦꯕ ꯄꯨꯡ ꯑꯅꯤ__ ꯄꯨꯡ ꯑꯅꯤꯒꯤ ꯐꯤꯂꯝꯗꯤ ꯑꯣꯏꯕ꯭ꯔꯥ ꯄꯨꯡ ꯑꯅꯤꯔꯛ ꯑꯣꯏꯕ ꯄꯨꯡ ꯑꯅꯤ ꯈꯔ ꯍꯦꯟꯅ ꯑꯗꯨ ꯑꯣꯏꯔꯁꯨꯀꯣ__
ꯎꯝ
ꯎꯝ ꯄꯥꯔꯠ ꯄꯥꯔꯠꯇꯣ ꯌꯥꯝ ꯁꯥꯡꯕ ꯍꯥꯏꯇꯥꯔꯦ
ꯏꯁꯩ ꯌꯥꯎꯕ꯭ꯔꯥ
ꯏꯁꯩ ꯌꯥꯎꯗꯦ
ꯎꯝ
ꯃꯃꯤ ꯇꯔꯦꯝꯕꯤ ꯑꯍꯨꯝ ꯊ꯭ꯔꯤ ꯊꯣꯛꯂꯛꯇꯧ ꯃꯥꯜꯂꯦ ꯑꯩꯗꯤ꯫
ꯋꯥꯔꯤ ꯐꯖꯅ ꯂꯣꯏꯁꯤꯟꯗ꯭ꯔꯤꯕ
ꯑꯥ ꯂꯣꯏꯁꯤꯟꯗ꯭ꯔꯤꯑꯕ ꯋꯥꯠꯂꯤꯑꯕ
ꯊꯣꯛꯂꯛꯈꯤꯅꯤ ꯑꯗꯨꯗꯤ
ꯑꯗꯨꯅ ꯑꯩꯁꯨ ꯑꯗꯨ ꯉꯥꯏꯕꯗ ꯏꯃꯥꯏ ꯃꯨꯟꯗꯕ ꯄꯨꯔꯣ ꯍꯥꯏꯈꯁꯤꯔ ꯈꯪꯗꯦ
ꯎꯝ
ꯑꯃꯗꯨ
ꯎꯝ
ꯅꯠꯇ꯭ꯔꯒ ꯍꯧꯖꯤꯛꯀꯤ ꯌꯦꯟ ꯌꯣꯟꯕ ꯅꯨꯄꯥꯗꯣ ꯑꯗꯨꯗ
ꯎꯝ
ꯌꯥꯔꯗꯤ ꯍꯥꯏꯁꯤꯔ
ꯎꯝ
ꯀꯌꯥ
ꯑꯣ
ꯅꯪꯅ ꯍꯥꯏꯌꯨꯀꯣ
ꯍꯣꯏ ꯍꯣꯏ ꯍꯣꯏ
ꯎꯝ ꯂꯣꯏꯗꯣꯔꯦ
ꯄꯣꯡ ꯁꯗꯕ꯭ꯔꯥ ꯍꯥꯏꯅꯤꯅꯦ
ꯑꯍꯣꯏ ꯑꯩ ꯍꯥꯏꯕꯗꯤ ꯐꯦꯟ ꯃꯈꯥ ꯂꯩꯕꯅꯤꯅ ꯈꯔ ꯏꯪꯉꯤ
ꯍꯥꯥ
ꯐꯦꯟꯗ ꯂꯩꯕꯅꯤꯅ ꯏꯪꯉꯦ ꯑꯗꯨꯝ ꯏꯪꯉꯦ ꯍꯥꯏꯕꯗꯤ ꯑꯗꯨꯝ ꯁꯥꯗꯦꯕ
ꯎꯝ ꯅꯪꯒꯤ ꯊꯃꯣꯏꯅ ꯀꯔꯤ ꯈꯟ ꯏꯕ ꯅꯪꯗꯤ ꯂꯥꯏꯔꯤꯛ ꯍꯩꯌꯦꯀꯣ
ꯀꯅꯥꯔꯣ
ꯑꯃ ꯂꯥꯏꯔꯤꯛ ꯏꯕꯒꯤ ꯁꯨꯝ ꯍꯥꯏ
ꯃꯌꯥꯡ ꯀꯣꯏꯔꯣ
ꯎꯝ
ꯃꯈꯥꯗꯒꯤ ꯎ ꯃꯥꯜꯂꯦ ꯅꯪꯒꯤꯁꯦ
ꯎꯝ ꯍꯨꯝ ꯍꯨꯝ ꯍꯝ ꯎ ꯎꯝꯝ ꯍꯝꯝ
ꯅꯪ ꯏꯄꯥ ꯄꯥꯎ ꯐꯥꯎꯅꯗꯕ꯭ꯔꯣ
ꯑꯩ ꯅꯨꯄꯥꯔꯣ
ꯎꯝ
ꯅꯨꯄꯥꯗꯣ ꯃꯦꯁꯦꯁꯇ ꯑꯩꯅ ꯊꯥꯕꯅꯦꯕ ꯈꯪꯕ꯭ꯔꯥ
ꯎꯝ
ꯑꯗꯨꯒ ꯀꯣꯜ ꯇꯧꯗꯧꯁꯨ ꯑꯩꯁꯦ ꯊꯕꯛ ꯌꯥꯝ ꯆꯤꯟꯗꯧꯔꯕ ꯑꯁ ꯑꯗꯨꯗꯒꯤ ꯑꯩ ꯑꯩꯁꯦ ꯎꯝ ꯇꯧꯅꯤꯡꯗ꯭ꯔꯕ ꯍꯥꯏꯇꯥꯔꯦ ꯍꯥꯏꯗꯤ ꯈꯨꯗꯛ ꯈꯨꯗꯛ ꯒ ꯃꯥꯕꯨꯗꯤ ꯀꯩꯁꯨ ꯅꯠꯇꯦꯅ
ꯎ ꯑꯁ ꯍꯥꯏꯗꯣꯛꯀꯦ
ꯎ ꯃꯕꯨꯛꯅ ꯃꯔꯣꯜ ꯑꯃ ꯐꯠꯇꯔꯤꯕꯥ ꯅꯪ ꯎꯃ
ꯑꯩ ꯍꯣꯔꯦꯟ ꯅꯨꯡꯇꯤ ꯈꯠꯅꯔꯅꯦꯉꯣ ꯂꯥꯎꯕ ꯀꯩꯅꯣ ꯇꯧꯕꯒ
ꯃꯕꯨꯛ ꯀꯌꯥꯃꯨꯛ ꯐꯠꯇꯕ꯭ꯔꯥ ꯍꯥꯏꯖꯤꯅꯤ ꯑꯩ
ꯌꯥꯝ ꯁꯥꯎꯅꯤꯡ
ꯅꯪ ꯍꯧꯖꯤꯛ ꯄꯜꯂꯦꯀꯣ
ꯎ ꯑꯩ ꯌꯥꯝ ꯋꯥꯔꯦ ꯈꯥꯡꯕ ꯉꯝꯗ꯭ꯔꯦ
ꯊꯝꯃꯣ
ꯎꯝ
ꯍꯥꯏꯌꯣ ꯍꯥꯏꯌꯣ
ꯑꯧ
ꯁ
ꯀꯩꯅꯣ
ꯄꯥꯏꯌꯨ ꯑꯗꯨꯝ ꯅꯣꯏꯒꯤ ꯈꯣꯟꯖꯦꯜ ꯇꯥꯅꯤꯡꯗꯕ꯭ꯔꯣ
ꯇꯅꯤꯡꯗꯦꯆꯣ ꯋꯥꯏ
ꯁꯤꯡꯄꯨꯔꯣ
ꯅꯣꯛꯑꯣꯅꯦ
ꯌꯥꯝ ꯄꯥꯛꯆꯔꯦꯍꯦ ꯈꯔ ꯀꯟ ꯅꯣꯛꯑꯣꯍꯦ ꯉꯥꯏꯌꯣ ꯍꯥꯏꯔꯒ
ꯀꯩꯅꯣ
ꯉꯥꯏꯗ ꯉꯥꯏꯌꯣꯕ ꯉꯥꯏꯗ ꯉꯥꯏꯌꯨ
ꯇꯥꯈ꯭ꯔꯦ